ꯕ꯭ꯔꯣ
ꯍ ꯇꯥꯏꯌꯦ ꯫
ꯀꯩꯗꯧꯔꯤꯅꯣ
ꯒꯦꯝ ꯁꯥꯟꯅꯔꯤꯌꯦ
ꯆꯥꯛ ꯆꯥꯔꯕ꯭ꯔꯣ꯫
ꯆꯥꯈ꯭ꯔꯦ꯫
ꯀꯔꯤ ꯍꯦꯟꯖꯥꯡ ꯆꯥꯕ꯭ꯔꯣ꯫
ꯃꯦꯒꯤ ꯆꯥꯏꯑꯦ ꯃꯦꯒꯤ꯫
ꯅꯪꯗꯤ ꯍꯣꯁꯇꯦꯜ ꯂꯩꯔꯒ ꯍꯣꯁꯇꯦꯜꯒꯤ ꯆꯥꯛ ꯍꯦꯟꯖꯥꯡ ꯆꯥꯗꯕ꯭ꯔꯣ꯫
ꯍꯥꯎꯁꯨ ꯍꯥꯎꯇꯕꯗꯨꯕꯨ ꯀꯅꯥꯅ ꯆꯥꯒꯗ꯭ꯔꯣ꯫
ꯅꯪꯗꯤ ꯅꯣꯏ ꯀꯩꯗꯧꯉꯥꯏ ꯀꯣꯂꯦꯁ ꯀꯥꯕ ꯍꯧꯔꯅꯤ ꯍꯥꯏꯕ꯫
ꯈꯪꯗꯦꯗ ꯑꯈꯣꯏ ꯅꯣꯇꯤꯏꯁꯇꯗꯤ ꯑ ꯗꯦꯠ ꯇ꯭ꯋꯦꯟꯇꯤ ꯅꯠꯇ꯭ꯔꯒ ꯗꯦꯠ ꯅꯥꯏꯟ ꯇꯤꯟ ꯀꯥꯒꯅꯤ ꯍꯥꯏꯕꯅꯤ ꯑꯗꯨ ꯊꯥꯖꯗꯦ ꯑꯥꯒꯁ ꯀꯨꯝꯕꯗ ꯀꯥꯕ ꯍꯧꯕꯁꯨ ꯌꯥꯏ꯫
ꯑꯁ ꯅꯣꯏꯗꯤ ꯃꯇꯝ ꯌꯥꯝ ꯋꯥꯠ ꯂꯦꯅꯦ ꯑꯗꯨꯗꯤ ꯑꯈꯣꯏꯗꯤ ꯀ꯭ꯂꯥꯁ ꯀꯥꯕ ꯍꯧꯔꯦ ꯖꯨꯟ ꯇ꯭ꯋꯦꯟꯇꯤ ꯋꯥꯟꯗꯒꯤ꯫ ꯑꯗꯨ ꯈꯣꯏꯒꯤ ꯍꯣꯏ ꯑꯗꯨꯒꯤ ꯍꯜꯂꯛꯄꯅꯦ꯫ ꯇꯟꯗꯁꯨ
ꯅꯪꯗꯤ ꯀ꯭ꯔꯤ ꯀ꯭ꯔꯤ ꯊꯕꯛ ꯇꯧꯔꯒ ꯂꯩꯕ꯭ꯔꯣ꯫
ꯀꯔꯤ ꯇꯧꯒꯅꯤ ꯆꯥꯔ ꯇꯨꯝꯕ ꯒꯦꯝ ꯁꯥꯟꯅꯕ ꯍꯧꯖꯤꯛꯇꯤ ꯑꯩꯈꯣꯏꯗꯤ ꯗ꯭ꯌꯨꯇꯤ ꯆꯠꯄꯁꯨ ꯂꯣꯏꯔꯕꯅꯤꯅ
ꯑꯣ ꯅꯨꯡꯉꯥꯏꯔꯝꯅꯤꯀꯣ ꯍꯧꯖꯤꯛꯇꯤ
ꯅꯨꯡꯉꯥꯏꯇꯦ ꯊꯕꯛ ꯂꯩꯇꯦ
ꯑꯁ ꯍꯣꯁꯇꯦꯜꯗ ꯂꯩꯕꯗꯣ ꯅꯨꯡꯉꯥꯏꯕ꯭ꯔꯣ
ꯅꯨꯡꯉꯥꯏꯇꯦ
ꯅꯪꯒꯤ ꯃꯔꯨꯞ ꯈꯣꯏꯗꯤ ꯅꯨꯡꯉꯥꯏꯔꯒ ꯂꯩꯕ꯭ꯔꯣ
ꯆꯝ ꯃꯅꯥꯏ ꯃꯣꯏꯁꯨ ꯑꯩꯒ
ꯅꯣꯏꯒꯤ ꯉꯁꯤ ꯑ ꯑꯗꯨꯝ ꯂꯩꯕ ꯃꯤꯁꯤꯡꯗꯣ
ꯎꯝ
ꯅꯣꯏ ꯅꯆꯦ ꯑꯩꯈꯣꯏꯒ ꯂꯩꯃꯤꯟꯅꯕ ꯎꯝ ꯃꯩꯇꯩꯁꯤꯡꯗꯣ
ꯎꯝ
ꯑꯥ ꯎꯝ ꯁꯤ ꯁꯤ ꯇꯤꯔꯥ ꯃꯣꯏꯁꯨ
ꯎꯝ ꯅꯪ ꯈꯪꯗ꯭ꯔꯤꯕꯣ
ꯇꯥꯕ꯭ꯔꯣ ꯈꯪꯗꯦ ꯇꯥꯏꯌꯦ ꯇꯥꯗꯕ꯭ꯔꯣ
ꯇꯥꯠ ꯇꯥꯏꯌꯦ ꯇꯥꯏꯌꯦ
ꯑꯥ ꯃꯣꯏꯁꯤꯡꯁꯨ ꯁꯤ ꯁꯤ ꯇꯤꯔꯣ
ꯎꯝ
ꯍꯣꯏ ꯑꯗꯨ ꯃꯣꯏꯁꯨ ꯌꯨꯝ ꯊꯣꯛꯑꯔꯣꯏ
ꯄꯨꯟꯁꯤ ꯊꯣꯛꯑꯔꯣꯏ ꯀꯨꯝꯁꯤ ꯊꯣꯛꯑꯔꯣꯏꯕ ꯎꯝ ꯈꯪꯗꯦ ꯍꯌꯦꯡꯗꯤ
ꯏꯅꯥꯎ ꯀꯣ ꯅꯪꯅ ꯍꯧꯖꯤꯛ ꯁꯛꯅꯤꯡꯉꯥꯏ ꯇꯥꯎꯕ ꯀꯨꯝ ꯇꯥꯎꯕꯗꯣ ꯏꯁꯩꯒꯨꯝꯕ ꯁꯛꯄꯤ ꯌꯥꯗꯦ ꯁꯤꯗ
ꯑꯩ ꯁꯛꯇꯤꯌꯦ
ꯑꯗꯣ ꯑꯩꯅ ꯍꯧꯖꯤꯛ ꯍꯥꯏꯕ ꯗꯣ ꯃꯤꯉꯣꯟꯗ ꯇꯧꯔꯁꯨ ꯁꯛ ꯏꯁꯩꯒꯨꯝꯕ ꯁꯛꯄ ꯌꯥꯗꯦꯀꯣ
ꯑꯣ
ꯁꯛ ꯑꯗꯤ ꯌꯥꯗꯔꯦ ꯁꯛꯀꯅꯨ
ꯅꯣꯏꯒꯤ ꯍꯣꯁꯇꯦꯜꯒꯤ ꯋꯥꯏꯐꯥꯏꯗꯨ ꯅꯨꯡꯉꯥꯏꯔꯒ ꯂꯩꯕ꯭ꯔꯣ
ꯑꯩꯈꯣꯏꯗꯤ ꯅꯨꯡꯉꯥꯏ
ꯑꯥ
ꯑꯈꯣꯏꯗꯤ ꯅꯨꯡꯉꯥꯏꯌꯦ
ꯑꯈꯣꯏꯒꯤꯗꯤ ꯃꯔꯛ ꯃꯔꯛꯇ ꯌꯥꯝꯅ ꯆꯞ ꯈ꯭ꯔꯒ ꯂꯩꯌꯦ ꯀꯔꯤꯒꯤꯔꯥ ꯈꯪꯗꯦ ꯍꯧꯖꯤꯛꯇꯤ ꯀꯅꯥ ꯀꯅꯥ ꯂꯩ ꯍꯥ ꯍꯧꯖꯤꯛꯇꯤ ꯀꯅꯥ ꯀꯅꯥ ꯂꯩꯕ꯭ꯔꯣ ꯑꯥ
ꯑꯩꯈꯣꯏ ꯃꯤ ꯃꯔꯤ ꯂꯩꯌꯦ
ꯄꯨꯟꯅ ꯂꯩꯃꯤꯟꯅꯕ꯭ꯔꯣ ꯇꯥꯏꯌꯦ ꯇꯥꯗꯕ꯭ꯔꯣꯅꯥ ꯍꯜꯂꯣ
ꯄꯨꯟꯅ ꯂꯩꯌꯦ
ꯍꯥꯥ
ꯇꯥꯏꯌꯦ ꯀꯩ ꯇꯩ
ꯑꯩꯥꯈꯣꯏꯒꯤ ꯃꯦꯝ ꯁꯛ ꯊꯤꯕꯤꯗꯣ ꯀꯔꯤ ꯇꯧꯕ꯭ꯔꯥ
ꯃꯉꯣꯟꯗ ꯍꯪꯉꯣꯕ ꯀꯔꯤ ꯃꯉꯣꯟꯗ ꯍꯪꯉꯣꯕ ꯋꯥꯏ ꯐꯥꯏ ꯌꯥꯗꯕꯗꯣ
ꯌꯥꯗꯤ ꯌꯥꯏ ꯏꯟꯇꯥ ꯍꯧꯖꯤꯛꯀꯥꯟ ꯅꯨꯡꯉꯥꯏꯇꯦ ꯍꯥꯏꯕ ꯋꯥꯅꯦ ꯆꯠꯔꯒꯀꯣ ꯂꯩꯥꯕꯤ ꯍꯥꯏꯕꯅꯤꯗ ꯒ꯭ꯌꯥꯟ ꯇꯥꯗ꯭ꯔꯦ ꯑꯩꯈꯣꯏ ꯁꯤꯁꯨ
ꯑꯁ ꯀꯣꯂꯦꯖ ꯆꯠꯄꯁꯦ ꯌꯥꯝ ꯇꯟꯗꯧꯔꯤ
ꯍꯣꯏ ꯀꯔꯤ ꯍꯦꯟꯖꯥꯡ ꯆꯥꯒꯦꯔꯣ ꯅꯨꯡꯗꯥꯡꯗꯗꯤ
ꯈꯪꯗꯤꯌꯦ ꯊꯣꯛ ꯊꯣꯛꯄ ꯂꯥꯛꯑꯅꯤ
ꯌꯨꯝ ꯆꯠꯅꯤꯡꯕ꯭ꯔꯣ ꯅꯪꯁꯨ
ꯆꯠꯅꯤꯡꯉꯦ ꯈ꯭ꯔꯤꯁꯃꯥꯁꯇ ꯆꯠꯁꯦꯔꯥ ꯈꯟꯕ
ꯑꯣ ꯅꯣꯏꯁꯨ ꯑꯁꯤꯒꯤ ꯕ꯭ꯂꯣꯛꯇ ꯍꯣꯡꯕ ꯌꯥꯔꯗꯤ ꯍꯣꯡꯉꯣꯅ ꯅꯣꯏꯒꯤꯗꯣ ꯁꯥꯗꯕ꯭ꯔꯣ
ꯑꯁ ꯑꯗꯨꯗ ꯍꯣꯡꯕꯗꯣ ꯁꯣꯝꯗ ꯃꯤ ꯌꯥꯗꯦꯅꯦ
ꯋꯥꯔꯗꯦꯟꯅ ꯌꯥꯗꯕ꯭ꯔꯥ
ꯑꯣ ꯍꯧꯖꯤꯛ ꯍꯣꯡꯕ ꯌꯥꯔꯔꯣꯏꯌꯦ
ꯑꯣ
ꯅꯍꯥꯟꯃꯨꯛꯁꯨ ꯍꯣꯡꯒꯦ ꯇꯧꯕꯅꯦꯕꯀꯣ
ꯎꯝ
ꯑꯗꯨꯗꯁꯨ ꯌꯥꯗꯕ
ꯎꯝ
ꯀꯟꯊꯤ ꯀꯥꯕꯁꯤꯗꯤ ꯑꯩꯅ ꯍꯥꯠꯇꯧꯔꯕꯅꯦ ꯁꯤꯒꯤ ꯃꯦꯝꯗꯣ
ꯄꯤꯛꯄꯗꯨꯔꯥ
ꯄꯤꯛꯄꯁꯨ ꯑꯅꯣꯏꯕꯤꯁꯨ
ꯎꯝ ꯑꯧ ꯑꯁ ꯑꯗꯨ ꯅꯨꯄꯤꯗꯣ ꯄꯛ ꯇꯕꯅ ꯑꯩꯗꯤ ꯃꯥꯕꯨ ꯅꯨꯡꯁꯤꯗꯕꯅ ꯀꯣ
ꯑꯁꯦꯡꯕꯁꯨ ꯀꯔꯤ ꯍꯩꯄꯥ ꯌꯥꯝ ꯁꯥꯏ
ꯍꯣꯏ ꯑꯗꯨꯅꯤ ꯃꯁꯛꯁꯤꯒ ꯅꯣꯏ ꯍꯟꯗꯛꯇꯤ ꯖꯤꯝ ꯆꯠꯇ꯭ꯔꯕ꯭ꯔꯣ
ꯑꯩ ꯆꯠꯇ꯭ꯔꯦ
ꯃꯤ ꯑꯇꯣꯞꯄꯗꯤ ꯆꯠꯂꯒ ꯂꯩꯔꯤꯕ꯭ꯔꯥ
ꯎꯝ ꯃꯤ ꯑꯇꯣꯞꯄꯁꯨ ꯆꯠꯇꯦ ꯃꯣꯏ ꯃꯤ ꯑꯅꯤ ꯈꯛꯇ ꯆꯠꯂꯦ
ꯑꯣ
ꯅꯪ ꯆꯠꯀꯦꯔꯣ
ꯆꯠꯂꯔꯣꯏꯗ ꯏꯀꯥꯏꯖꯩ ꯖꯤꯝꯒ ꯀꯅꯥꯅ ꯆꯠ
ꯆꯠꯂꯣꯅꯥ ꯑꯗꯨ ꯆꯠꯂꯗꯤ ꯅꯁꯥ ꯐꯒꯅꯤꯌꯦ
ꯅꯥ ꯉꯝꯃꯔꯣꯏ ꯑꯩꯗꯤ ꯏꯀꯥꯏꯌꯦ ꯌꯥꯝꯅ
ꯑꯗꯨꯒ ꯅꯪ ꯑꯩꯈꯣꯏꯕꯨ ꯐꯨꯕꯁꯨ ꯉꯝꯃꯅꯤꯌꯦ
ꯏꯁ ꯅꯪꯕꯨꯗꯤ ꯍꯧꯖꯤꯛ ꯍꯧꯖꯤꯛꯁꯨ ꯏꯖꯤꯗ ꯂꯩꯔꯤꯅꯤꯗ
ꯑꯁ ꯁꯤꯌꯥ ꯉꯝꯁꯨ ꯉꯝꯃꯣꯏ ꯍꯣꯔꯦꯟ ꯐꯨꯅꯁꯤꯔꯣ ꯍꯣꯔꯦꯟ ꯐꯨꯅꯁꯦ
ꯀꯣꯏꯔꯛꯑꯣꯅꯦ ꯍꯧꯖꯤꯛꯀꯥꯟꯗꯤ ꯀꯩꯅꯣꯝ ꯇꯧꯔꯦ ꯀ ꯃꯆꯦ ꯃꯅꯥꯛꯇꯁꯨ ꯂꯥꯛꯅꯤꯡꯗꯕ ꯍꯧꯔꯦ ꯀ
ꯏꯁ ꯏꯁ ꯀꯛꯁꯤꯗꯤ ꯃꯥꯅ ꯉꯔꯥꯡ ꯅꯅꯥꯍꯟ ꯉꯥꯛ ꯇ ꯂꯥꯛꯑꯒ ꯁꯤꯌꯥ
ꯑꯗꯨ ꯑꯣꯏꯔꯁꯨ
ꯃꯥꯗꯤ ꯑꯣ ꯌꯨꯝꯗ ꯐꯖꯅ ꯏꯟꯖꯣꯏ ꯇꯧꯔ ꯂꯥꯛꯑꯒ ꯀꯣ
ꯑꯁ ꯑꯩꯁꯨ ꯌꯨꯝꯗꯕꯨꯗꯤ ꯆꯠꯇꯅ ꯀꯣ ꯑꯥ ꯑꯩꯈꯣꯏꯒ ꯅꯛꯄꯗꯅꯤꯅ ꯆꯠꯄ
ꯎꯝ
ꯑꯩꯁꯨ ꯌꯨꯝ ꯌꯥꯎꯗꯦ ꯑꯗꯨꯒꯤꯅꯦ ꯌꯨꯝꯗꯤ ꯌꯥꯎꯅꯤꯡꯕꯅꯦ ꯗꯤꯁꯦꯝꯕꯔꯗꯥ ꯑꯣꯏꯅ ꯑꯩꯁꯨ ꯌꯨꯝ ꯁꯦꯡꯅꯗꯤ ꯅꯩꯕ ꯍꯥ ꯑꯍꯣꯏ ꯎꯝ ꯑꯈꯣꯏꯗꯤ ꯀ꯭ꯂꯥꯁꯁꯨ ꯍꯥꯎꯔꯦ ꯌꯥꯝꯅ ꯇꯥꯟꯕꯗꯨ ꯂꯣꯏꯔꯦ
ꯇꯨꯝꯅꯤꯡꯗꯧꯔꯣ ꯀ꯭ꯂꯥꯁꯇꯥ
ꯌꯥꯝ ꯇꯨꯝꯅꯤꯡꯉꯦ ꯑꯗꯨ ꯑꯈꯣꯏꯗꯤ ꯐꯥꯏꯅꯦꯜ ꯑꯦꯛꯖꯥꯝꯁꯨ ꯑꯃꯨꯛꯀꯥ ꯅꯛꯈ꯭ꯔꯦꯅ ꯍꯥꯏꯔꯛꯄ
ꯎꯝ
ꯑꯗꯨꯗꯥꯒꯤ ꯂꯦꯞꯄꯁꯦ ꯌꯥꯗ꯭ꯔꯦꯕ
ꯑꯁ ꯅꯨꯡꯉꯥꯏꯇꯦꯅꯦ
ꯍꯣꯏ ꯃꯊꯥ ꯌꯥꯝ ꯁꯥꯕ ꯍꯧꯔꯦ ꯑꯩ ꯑꯈꯣꯏ ꯁꯨ ꯅꯣꯏꯅ ꯆꯠꯄ ꯍꯣꯁꯄꯤꯇꯥꯜꯗꯥ ꯍꯟꯇꯛ ꯆꯠꯀꯦꯔꯅ ꯈꯜꯂꯝꯕꯅꯦ ꯑꯗꯨ ꯒ꯭ꯌꯥꯟ ꯇꯥꯗ꯭ꯔꯦꯕ
ꯑꯣ
ꯀꯃꯥꯏꯟ ꯇꯧꯔꯛꯀꯦꯔꯥ ꯅꯣꯏꯗꯤ ꯂꯤꯁ ꯁꯤꯡ ꯃꯌꯥꯝ ꯃꯌꯥꯝ ꯄꯤꯌꯦ ꯍꯥꯏꯕꯒꯨꯝ ꯇꯥꯥꯏꯌꯦꯅꯦ ꯎꯝ ꯂꯤꯁꯤꯡ ꯀꯌꯥꯃꯨꯛ ꯄꯤꯕ꯭ꯔꯥ
ꯃꯔꯤ
ꯎꯝ ꯑꯣ ꯑꯈꯣꯏꯅ ꯑꯍꯨꯝ
ꯎꯝ ꯑꯈꯣꯏ ꯑꯈꯣꯏꯗꯤ ꯍꯥꯐ ꯗꯦ ꯈꯛꯇꯥ ꯐꯨꯜ ꯗꯦ ꯅꯠꯇꯕ
ꯍꯣꯏ ꯑꯩꯁꯨ ꯇꯨꯝꯅꯤꯡꯕ ꯍꯧꯔꯛꯑꯦ ꯑꯗꯨ ꯁꯤꯗꯤ ꯉꯥꯡꯅꯥꯕ ꯂꯣꯏꯔꯥꯁꯦ ꯀꯣ
ꯎꯝ ꯎꯝ
ꯑꯗꯨ ꯅꯠꯇ꯭ꯔꯥꯗꯤ ꯌꯥꯔꯔꯣꯏꯑꯕ
ꯑꯦ ꯑꯦ ꯑꯦ
ꯅꯪꯁꯨ ꯃꯤ ꯑꯇꯣꯞꯄ ꯈꯣꯏꯗꯣ ꯑꯗꯨꯝ ꯇꯧꯋꯣꯀꯣ
ꯑꯧ
ꯇꯥ ꯎꯝ ꯀꯨꯞꯀꯨꯝꯕꯅꯁꯨ ꯅꯝꯕꯔꯗꯣ ꯑꯗꯨꯝ ꯃꯣꯏꯅ ꯀꯅꯥ ꯐ꯭ꯔꯤ ꯂꯩꯕ꯭ꯔꯥꯒꯨꯝꯕ ꯍꯥꯔꯛꯄ ꯃꯇꯝꯗꯥ ꯅꯪꯁꯨ ꯑꯗꯨꯝ ꯃꯣꯏꯗ ꯄꯔꯁꯣꯅꯦꯜ ꯑꯣꯏꯅ ꯊꯥꯔꯒ ꯅꯪ ꯂꯩꯔꯤꯗꯤ ꯏꯕꯥꯅꯤ ꯇꯧꯁꯦꯒꯨꯝꯕ ꯇꯧꯋꯣ
ꯑꯗꯨ ꯅꯠꯇ꯭ꯔꯥꯗꯤ ꯃꯤ ꯀꯅꯥꯁꯨ ꯂꯥꯛꯑꯔꯣꯏ ꯑꯗꯨꯅ ꯐꯖꯅ ꯉꯥꯡ ꯈꯨꯝꯅꯋꯣ ꯃꯣꯏꯒꯥꯁꯨ ꯅꯪꯁꯨ ꯑꯗꯨ ꯑꯣꯏꯔꯗꯤ ꯁꯠ ꯁꯠ ꯁꯠ ꯁꯠ ꯁꯠ ꯇꯥꯎꯕ ꯍꯧꯔꯗꯥꯕꯅꯤ ꯈꯪꯗ꯭ꯔꯦꯗ
ꯌꯥꯝꯅ ꯇꯜꯂꯦ ꯁꯥꯕꯅꯁꯨ ꯉꯁ ꯁꯤꯗꯤ ꯅꯨꯡꯉꯥꯏꯌꯦꯀꯣ ꯋꯦꯗꯔ
ꯎꯝ ꯅꯨꯡꯇꯤꯒꯤ ꯁꯨꯃꯥꯏ ꯂꯩꯔꯗꯤ ꯅꯨꯉꯥꯏꯒꯥꯅꯤ
ꯍꯣꯏ ꯍꯦꯟꯗꯥꯥꯡ ꯍꯥꯎꯇ꯭ꯔꯥꯁꯨ ꯁꯥꯔꯁ ꯑꯗꯨꯝ ꯇꯧꯔꯗꯤ ꯅꯨꯡꯉꯥꯏꯒꯥꯗꯕꯅꯦꯕ
ꯏꯟꯖꯥꯡꯁꯨꯨ ꯍꯥꯎꯇꯦ ꯑꯦ
ꯅꯣꯡ ꯆꯨꯁꯥꯏ
ꯍꯣꯏ ꯅꯣꯏꯗꯤ ꯇꯣꯞ ꯐ꯭ꯂꯣꯔ ꯂꯩꯕꯅꯤꯅ ꯌꯥꯝ ꯋꯥꯔꯝꯅꯤꯀꯣ꯫
ꯁꯤꯌꯦ
ꯋꯥꯕ꯭ꯔꯣ
ꯍꯥꯌꯦꯡ ꯅꯣꯏ ꯂꯥꯛꯄ ꯀꯥꯟ ꯍꯣꯏ
ꯀꯨꯂꯔꯁꯨ ꯌꯥꯗ꯭ꯔꯦ ꯍꯣꯡꯃꯟꯕꯒꯤ꯫ ꯃꯈꯣꯟ ꯒꯔꯛ ꯒꯔꯛ ꯒꯔꯛ ꯒꯔꯛ ꯒꯔꯛ ꯒꯔꯛ ꯒꯔꯛ ꯇꯧꯈ꯭ꯔꯦ꯫
ꯁꯦꯝꯅꯤꯡꯉꯥꯏ ꯃꯤ ꯂꯥꯛꯇꯕ꯭ꯔꯣ
ꯁꯦꯝꯃꯦ ꯌꯥꯗꯦ ꯁꯦꯝꯃꯦꯕ꯫
ꯑꯩꯈꯣꯏꯁꯨ ꯅꯍꯥꯟ ꯑꯟ ꯑꯥ ꯕꯤ ꯑꯦꯝ ꯑꯦꯁ ꯕꯥꯎ ꯂꯥꯛꯏꯕ ꯃꯇꯝꯗ ꯁꯨꯃꯥꯏꯅ ꯇꯧꯕꯅꯦ꯫ ꯑꯩꯈꯣꯏꯒꯤ ꯑ ꯀꯨꯂꯔꯗꯣ ꯀꯔꯟꯒ ꯆꯠꯂꯒꯅꯦ ꯄꯥꯏꯞ ꯍꯣꯏ ꯌꯥꯗꯕꯅꯦ ꯑꯣꯟ ꯇꯧꯅꯤꯡꯉꯥꯏ ꯃꯇꯝꯗ ꯑꯗꯨꯗꯒꯤ ꯑꯩꯗꯤ ꯌꯥꯝ ꯈꯤꯔꯦꯗ ꯀꯨꯂꯥꯔ ꯄꯥꯏꯕ꯫ ꯇꯜꯂꯦ ꯌꯥꯝ ꯏꯕꯥꯅꯤꯒꯤꯁꯦ ꯂꯣꯏꯗꯧꯔꯦ꯫ ꯋꯥ ꯉꯥꯡꯉꯣ ꯈꯔ ꯈꯔ ꯇꯨꯃꯤꯟ ꯋꯥ ꯉꯥꯡꯉꯣ ꯈꯔ ꯈꯔ ꯊꯨꯕꯅꯦ ꯋꯥꯔꯤ ꯅꯨꯡꯉꯥꯏꯔꯗꯤ꯫
ꯑꯩ ꯁꯣꯝꯗ ꯒꯦꯝ ꯁꯥꯟꯅꯔ ꯁꯥꯟꯅꯔ ꯇꯧꯕꯒꯤ
ꯑꯣ ꯁꯤꯁꯦ ꯑꯩ ꯍꯣꯔꯦꯟꯁꯨ ꯑꯃꯨꯛꯀ ꯋꯥ ꯑꯃ ꯍꯥꯏꯕꯤꯒꯦꯀꯣ꯫
ꯑꯧ ꯍꯣꯏ
ꯑꯃꯨꯛ ꯃꯄꯥꯟꯗ ꯊꯣꯛꯂꯛꯄꯒꯤ ꯍꯧꯖꯤꯛꯁꯦ ꯁꯥꯕ ꯍꯧꯔꯦ ꯑꯩ꯫
ꯃꯄꯥꯟꯗ ꯁꯥꯕ꯭ꯔꯣ
ꯑꯍꯣꯏ ꯔꯨꯝ ꯃꯄꯥꯟꯗ ꯊꯣꯛꯂꯛ ꯄꯒꯤ ꯁꯥꯕꯗꯨ ꯂꯣꯏꯔꯦ
ꯑꯣ ꯑ-ꯑꯩ ꯑꯩꯅ ꯈꯟꯕꯗꯤ ꯑꯁꯤ ꯀꯩꯅꯣ
ꯑꯣꯀꯦ ꯌꯥꯔꯦꯀꯣ